ꯀꯔꯤꯌꯦ ꯀꯨꯏꯔꯦ ꯀꯧꯏꯕꯥꯅꯤꯁꯨ ꯐꯥꯎꯅꯗꯕ
ꯀꯔꯤ ꯇꯧꯕꯅꯣ ꯍꯧꯖꯤꯛꯇꯤ
ꯀꯔꯤꯁꯨ ꯇꯧꯗꯦꯗ ꯐꯝꯔꯒ ꯂꯩꯕꯅꯤꯗ
ꯑꯣ ꯑꯩꯁꯨꯅꯦꯗ ꯅꯊꯟꯗꯔꯣ
ꯍ ꯏꯃꯥꯟꯅꯕꯤ ꯑꯃ ꯂꯩꯌꯦ ꯃꯥꯗꯤ ꯃꯥꯒꯤ ꯐꯤꯔꯣꯜ ꯐꯧ ꯄꯤꯕꯗꯣ ꯑꯗꯣ ꯂꯧꯕ ꯆꯠꯈꯤꯒꯦ
ꯑꯣ
ꯅꯪꯕꯨꯁꯨ ꯋꯥꯔꯤ ꯁꯥꯟꯅꯕ ꯌꯥꯝ ꯅꯨꯡꯉꯥꯏꯌꯦ ꯍꯥꯏꯕꯗꯤ ꯅꯈꯣꯟꯗꯣ ꯌꯥꯝ ꯁꯦꯡꯅꯀꯣ ꯇꯥꯏꯌꯦꯕ ꯑꯇꯩꯒ ꯃꯥꯟꯅꯗꯦ ꯅꯣꯏꯗꯤ ꯅꯦꯋꯥ ꯌꯥꯝ ꯅꯨꯡꯉꯥꯏꯕ ꯃꯥꯜꯂꯤ ꯀꯣ
ꯅꯤꯋꯥꯥꯛ ꯑꯥ ꯑꯩꯅ ꯅꯨꯡꯉꯥꯏꯕ ꯃꯐꯝꯗ ꯂꯩꯕ
ꯑꯣ ꯎꯝ ꯎꯝ
ꯎꯝ ꯉꯁꯤꯗꯤ ꯀꯔꯤ ꯃꯊꯦꯜ ꯇꯧꯒꯅꯤ
ꯉꯁꯤꯗꯤ ꯆꯝꯐꯨꯠ ꯑꯃꯒ ꯀꯥꯡꯉꯥꯎ ꯑꯃꯒ ꯇꯧꯒꯦ ꯑꯁ ꯑꯩ ꯍꯟꯗꯛ ꯎꯐꯨꯜꯒ ꯀꯉꯥꯎꯒ ꯑꯁꯤ ꯑꯅꯤ ꯈꯛꯇ ꯑꯗꯨꯝ ꯆꯥꯔꯒ ꯂꯩꯌꯦ
ꯌꯦꯔꯨꯝꯁꯨ ꯐꯪꯗꯕꯀꯣ ꯌꯦꯔꯨꯝꯨꯝ ꯂꯩꯒꯤ ꯇꯔꯒꯒ
ꯎꯝ ꯑꯩꯗꯤ ꯊꯣꯡꯕ ꯍꯧꯗ꯭ꯔꯦ ꯑꯁ ꯇꯜꯂꯦꯕ
ꯀꯔꯤ ꯇꯧꯔꯒꯦ ꯅꯪ ꯍꯟꯗꯛ ꯌꯥꯝ ꯇꯟꯕ ꯃꯥꯜꯂꯦ
ꯈꯪꯗꯦ ꯑꯩꯅ ꯊꯣꯡꯅꯤꯡꯕ ꯌꯦꯟꯁꯥꯡꯁꯤꯡꯗꯣ ꯂꯩꯗꯕ
ꯑꯩꯗꯤ ꯑꯩꯗꯤꯅꯦ ꯇꯜꯂꯗꯤ ꯑꯁꯝꯕ ꯁꯝꯕ ꯌꯦꯟꯁꯥꯡꯒꯨꯝꯕ ꯁꯣꯛꯅ ꯍꯥꯏꯗꯤ ꯆꯝꯐꯨꯠꯀꯨꯝꯕꯗꯤ ꯌꯦꯡꯅꯤꯡꯉꯥ ꯊꯤꯗꯣꯛ ꯂꯩꯇꯦꯗꯅꯀꯣ ꯑꯗꯨꯝ ꯐꯨꯠꯄꯤꯔꯒ ꯑꯗꯨꯝ ꯂꯩꯕ ꯌꯥꯕꯗꯣ
ꯐ
ꯌꯦꯡꯗ꯭ꯔꯁꯨ ꯌꯥꯔꯦ
ꯎꯝꯝ
ꯅꯣꯏꯗꯤ ꯏꯁꯈꯨꯜꯗ ꯂꯩꯔꯒ ꯆꯥꯛ ꯊꯦꯡꯉꯤꯀꯣ
ꯎꯝ
ꯈꯨꯟꯗ ꯂꯩꯗꯕ ꯑꯣ ꯑꯣ ꯑꯣ ꯑꯣ ꯑꯩꯈꯣꯏꯗꯤ ꯈꯨꯟꯗ ꯂꯩꯔꯀꯥꯟꯗ ꯌꯥꯝ ꯌꯥꯝ ꯉꯟꯅ ꯉꯟꯅ ꯆꯥꯏꯑꯕ
ꯑꯣ
ꯄꯨꯡ ꯑꯈꯨꯝ ꯑꯍꯨꯝ ꯃꯈꯥꯏ ꯑꯗꯨꯒꯨꯝꯕ ꯇꯥꯔꯗꯤ ꯑꯗꯨꯝ ꯊꯣꯡꯕ ꯍꯧꯔꯅꯤꯗꯅ ꯃꯔꯤꯒꯨꯝꯕ ꯇꯥꯔꯗꯤ
ꯎꯝ ꯇꯥꯃꯟꯕꯒꯤꯀꯣ ꯆꯥꯛ ꯊꯣꯡꯕꯁꯨ ꯇꯟꯕ ꯑꯩꯈꯣꯏꯗꯣ
ꯑꯣ ꯅꯣꯏ ꯃꯤ ꯌꯥꯝꯗꯦꯀꯣ
ꯃꯤ ꯌꯥꯝꯗꯦ ꯑꯍꯨꯝ ꯈꯛꯇꯅꯤ
ꯑꯣ ꯃꯤ ꯌꯥꯝꯗꯕꯁꯨ ꯑꯃꯨ ꯑꯃꯨ ꯅꯨꯡꯉꯥꯏꯔꯕꯅꯤꯅ
ꯎꯝ
ꯐ ꯊꯕ ꯃꯇꯝꯁꯨ ꯂꯩꯗꯤ ꯂꯩꯕꯅꯤ
ꯍꯝ ꯍꯝ
ꯎꯝ
ꯃꯤ ꯌꯥꯝꯗꯕꯒꯤ ꯆꯥꯛꯁꯨ ꯆꯥꯕ ꯍꯥꯎꯇꯦꯅꯦ
ꯑꯩꯈꯣꯏꯁꯨꯅꯦ ꯍꯥꯟꯅ ꯃꯤ ꯌꯥꯝꯂꯝꯗꯦꯕ ꯀꯣ ꯃꯤ ꯌꯥꯝꯗꯕ ꯃꯇꯝꯗꯗꯤ ꯏ ꯆꯦꯛ ꯆꯤꯛꯑꯒ ꯍꯥꯏꯗꯤ ꯑꯗꯨꯝ ꯅꯨꯡꯉꯥꯏꯕꯗꯣ ꯑꯃ ꯑꯣꯏꯌꯦꯕ ꯃꯤ ꯌꯥꯝꯂꯛꯑꯀꯥꯟꯗꯗꯤ ꯑꯁ ꯑꯩꯈꯣꯏ ꯑꯉꯥꯡ ꯁꯤꯡꯒ ꯑꯩꯈꯣꯏ ꯗꯦꯇꯤ ꯑꯩꯈꯣꯏ ꯑꯩꯈꯣꯏ ꯀꯩꯅꯣ ꯊꯣꯛꯄꯁꯤꯡ ꯑꯉꯥꯡꯁꯤꯡ ꯁꯤꯡꯒ ꯂꯛꯑꯗꯤꯀꯣ ꯌꯥꯝ ꯂꯥꯡꯉꯗꯤ ꯂꯩꯕ ꯍꯩꯅꯗꯕ ꯑꯃ ꯌꯥꯎꯋꯦꯕ ꯍꯥꯏꯗꯤ ꯇꯨꯃꯤꯟ ꯇꯨꯃꯤꯟꯅ ꯂꯩꯅꯕꯒꯤꯗꯣ ꯑꯗꯨꯒ ꯌꯥꯝ ꯃꯣꯏꯅ ꯁꯨꯃꯥꯏꯅ ꯂꯩꯔꯒꯀꯣ ꯑꯃꯨꯛ ꯑꯩꯈꯣꯏ ꯈꯛꯇ ꯂꯩꯕ ꯍꯧꯔꯗꯤ ꯑꯃꯨꯛ ꯅꯨꯡꯉꯥꯏꯇꯕ
ꯎꯝ ꯑꯉꯥꯡ ꯑꯉꯥꯡꯒ ꯂꯩꯃꯤꯟꯅꯕ ꯁꯨ ꯅꯨꯡꯉꯥꯏ ꯑꯗꯨꯕꯨ ꯑꯁ ꯃꯣꯏꯅ ꯁꯥꯊꯤꯔꯗꯤ ꯁꯧꯅꯤꯡꯕꯀꯣ
ꯍꯣꯏ ꯑꯁ ꯋꯥꯗꯤ ꯋꯥꯕꯅꯦꯍꯦ
ꯋꯥ ꯋꯥꯌꯦ ꯑꯗꯨꯁꯨ ꯑꯗꯨꯕꯨ ꯃꯣꯏ ꯃꯣꯏ ꯂꯩꯔꯗꯤ ꯌꯨꯝꯗꯣ
ꯑ
ꯅꯣꯛꯑꯒ ꯂꯩꯔꯒ ꯅꯨꯡꯉꯥꯏꯅ
ꯍꯣꯏ ꯀꯔꯤ ꯀꯔꯤꯁꯨ ꯇꯧꯅꯤꯡꯉꯥꯏꯒꯨꯝꯕ ꯂꯩꯇꯕ ꯀꯥꯟꯗꯗꯤ ꯌꯥꯝ ꯅꯨꯡꯉꯥꯏꯕꯅꯦ ꯃꯣꯏ ꯑꯉꯥꯡꯁꯨ ꯀꯣ
ꯎꯝ ꯑꯩꯗꯤ ꯑꯉꯥꯡꯕꯨ ꯑꯗꯨꯝ ꯁꯥꯟꯅꯕꯅꯦ ꯑꯉꯥꯡꯒ
ꯑꯣ ꯅꯪ ꯑꯉꯥꯡ ꯄꯥꯝꯕ꯭ꯔꯥ
ꯑꯉꯥꯡ ꯑꯉꯥꯡꯗꯣ ꯑꯩꯗꯤ ꯅꯨꯡꯁꯤꯕ ꯑꯗꯣ ꯑꯩꯅ ꯁꯅꯥꯔꯒ ꯂꯩꯔꯗꯤ ꯅꯪꯁꯦ ꯑꯉꯥꯡꯔꯣ ꯀ ꯀ꯭ꯂꯥꯁꯀꯤꯌꯥ ꯈꯕ ꯔꯗ ꯑꯣꯏꯣꯏꯅ
ꯑꯉꯥꯡ ꯅꯨꯡꯁꯤꯕꯁꯦ ꯑꯉꯥꯡ ꯅꯨꯡꯁꯤꯕ ꯑꯉꯥꯡ ꯄꯥꯝꯕꯁꯦ ꯁꯦ ꯃꯤ ꯃꯤ ꯐꯕꯒꯤꯅꯦ ꯍꯥꯏꯅꯕꯅꯤꯒ ꯑꯗꯨꯒ ꯑꯉꯥꯡꯅ ꯑꯉꯥꯡꯅ ꯅꯨꯡꯁꯤꯕꯁꯤꯡꯁꯦ ꯃꯤ ꯐꯕꯒꯤ ꯏꯅꯦꯍꯥꯏ
ꯑꯣ ꯑꯗꯨꯕꯨ ꯑꯩ ꯍꯥꯏꯕ ꯏꯟꯗ꯭ꯔꯗꯤꯀꯣ ꯑꯩꯗꯤ ꯐꯨꯅꯤꯔꯛꯅꯤ
ꯐꯨꯗꯤ ꯄꯨꯨꯕ꯭ꯔꯣꯗꯣꯅ
ꯍꯑꯦ ꯅꯣꯛ ꯍꯦꯛ ꯅꯣꯛ ꯅꯧꯔꯒ ꯐꯨꯔꯗꯤꯦ ꯃꯣꯏꯗꯣ ꯀꯤꯖꯗꯦꯕ
ꯍꯣꯏ ꯑꯁ ꯑꯩꯈꯣꯏꯁꯤꯅꯦ ꯌꯥꯝꯅ ꯅꯨꯡꯁꯤꯔꯒ ꯇꯧꯕꯤꯕꯁꯤꯡꯗꯨꯁꯨꯅꯦ
ꯎꯝ
ꯀꯤꯗꯕꯅꯦ
ꯎꯝ ꯑꯗꯨꯃꯥꯏꯅ ꯇꯧꯋ
ꯑꯩꯈꯣꯏꯁꯨ ꯑꯃ ꯂꯩꯌꯦꯕ ꯑꯩꯈꯣꯏꯒꯤ ꯑꯉꯥꯡ ꯈꯔ ꯂꯩꯌꯦꯕꯀꯣ ꯑꯩꯈꯣꯏꯅ ꯈꯔ ꯅꯨꯡꯁꯤꯅ ꯇꯧꯕꯤꯕꯁꯤꯡꯗꯣ
ꯎꯝ
ꯈꯤꯇꯪꯁꯨ ꯍꯥꯏꯕꯤꯕ ꯌꯥꯔꯦ ꯈꯤꯇꯪ ꯁꯥꯎꯕꯤꯔꯁꯨꯀꯣ ꯃꯄꯤ ꯇꯥꯔꯒ ꯂꯥꯏꯔꯤꯛ ꯑꯁꯦ ꯄꯥꯎ ꯌꯥꯗꯕꯤ ꯇꯧꯔꯛꯀꯅꯦꯕ
ꯑꯣ
ꯍꯩꯇ꯭ꯔꯦ ꯍꯩꯇꯕ ꯀꯥꯟꯗ ꯈꯔ ꯀꯩꯅꯣ ꯇꯧꯔ ꯀꯥꯟꯗ ꯑꯩꯈꯣꯏꯁꯨ ꯁꯥꯎꯅꯤꯡꯕ ꯀꯥꯟꯗ ꯊꯤꯅꯒ ꯇꯩꯕꯤꯔꯗꯤꯀꯣ ꯃꯄꯤ ꯇꯥꯔꯒ ꯒꯣꯜꯗꯗꯤꯒꯁꯤ ꯄꯥꯎꯑꯣ ꯌꯥꯔꯛꯑꯔꯣꯏ
ꯑꯣ ꯏꯆꯦꯒꯤ ꯃꯆꯥꯗꯁꯨ ꯑꯗꯨꯃꯥꯏꯅ ꯇꯧꯋꯦ
ꯑꯣ ꯑꯗꯨꯒꯤꯀꯣ ꯃꯣꯏꯗ ꯂꯥꯏꯔꯤꯛ ꯇꯥꯛ ꯀꯥꯛꯅꯤꯡꯗꯦꯕ
ꯑꯩꯈꯣꯏꯅ ꯇꯛꯄ ꯌꯥꯗꯦ ꯑꯩꯈꯣꯏꯅ ꯅꯨꯡꯁꯤꯕ ꯑꯗꯣ ꯃꯣꯏ ꯈꯪꯈ꯭ꯔꯤꯕ ꯑꯩꯈꯣꯏꯅ ꯎꯠꯄꯤꯕꯗꯣ ꯑꯩꯈꯣꯏꯅ ꯂꯥꯏꯔꯤꯛ ꯇꯥꯛꯄ ꯌꯥꯗꯦꯅꯤ
ꯆꯪꯗꯦꯀꯣ
ꯎꯝ
ꯃꯃꯥ ꯃꯄꯥꯅꯗꯤꯀꯣ ꯑꯩꯈꯣꯏꯗ ꯇꯥꯍꯟꯅꯤꯡꯕ
ꯑꯗꯨꯕꯨ ꯃꯣꯏ ꯃꯆꯥꯁꯤꯡꯅꯗꯤ ꯌꯥꯗꯕ
ꯍꯩ ꯍꯧꯔꯔꯣꯏꯗꯕ
ꯎꯝ ꯑꯩꯈꯣꯏꯅ ꯐꯨꯔꯁꯨ ꯃꯣꯏꯗ ꯀꯞ ꯍꯥꯞꯂꯒ ꯑꯗꯨꯝ ꯇꯨꯃꯤꯟꯅ ꯂꯩꯔꯗꯤ ꯃꯇꯥꯡ ꯃꯥꯡꯉꯤꯅꯀꯣ
ꯍꯣꯏ ꯑꯁ ꯁꯥꯎꯁꯨ ꯁꯥꯎꯅꯤꯡꯕ ꯑꯩꯗꯤꯀꯣ ꯑꯉꯥꯡꯁꯤꯡꯁꯦ ꯌꯥꯝ ꯀꯟꯅꯁꯨ ꯄꯨꯨꯕ ꯉꯝꯗꯦ ꯌꯥꯝ ꯀꯟꯅ ꯐꯨꯈ꯭ꯔꯗꯤ ꯏꯊꯟꯇ ꯑꯃꯨꯛ ꯅꯤꯡꯉꯝꯂꯛꯇꯕꯗꯣ ꯑꯗꯨꯃꯥꯏꯅ ꯇꯧꯋꯦꯕ ꯑꯩ ꯃꯤ ꯐꯨꯔꯗꯤ
ꯑꯩꯁꯨꯅꯦ ꯐꯨꯔꯒ ꯑꯗꯨꯝ ꯅꯨꯡꯉꯥꯏꯇ꯭ꯔꯦ ꯍꯥꯏꯅ ꯑꯗꯨꯝ ꯊꯦꯝꯕꯤꯕ ꯑꯗꯨꯒꯤ ꯃꯣꯏꯗꯣ ꯑꯩꯉꯣꯟꯗ ꯀꯤꯗ꯭ꯔꯦ
ꯑꯩꯉꯣꯟꯗꯁꯨꯅꯦ ꯆꯝꯕꯅ ꯑꯗꯨꯒꯤꯀꯣ ꯏꯃꯥꯟꯅꯕꯤ ꯈꯔꯅ ꯍꯥꯏꯕꯀꯣ ꯑꯩꯉꯣꯟꯗ ꯗ ꯈꯔ ꯑꯩꯒꯤ ꯃꯑꯣ ꯃꯑꯣꯡꯒꯨꯝꯕ ꯈꯔ ꯈꯪꯕꯁꯤꯡꯗꯣ ꯍꯥꯏꯔꯤꯕ ꯣ ꯅꯪꯕꯨꯗꯤ ꯅꯪꯗꯤ ꯑꯉꯥꯡ ꯐꯨꯕ ꯉꯝꯒꯗꯕ ꯃꯝꯗꯦ
ꯑꯥ
ꯂꯍꯦꯂꯗꯤ ꯐꯨꯒꯅꯤ ꯐꯨꯒꯦ ꯂꯍꯦꯂꯗꯤ ꯀꯥ
ꯈꯪꯗꯦ ꯑꯩꯈꯣꯏ ꯑꯩꯈꯣꯏꯁꯦ ꯀꯤꯕ ꯃꯁꯛ ꯎꯠꯅꯤꯡꯉꯥꯏ ꯈꯪꯗꯦꯕ
ꯍꯣꯏ ꯍꯥꯏꯗꯤ ꯃꯣꯏꯗꯣ ꯍꯥꯟꯅ ꯈꯪꯗꯣꯛꯈ꯭ꯔꯕꯅꯤꯅꯀꯣ ꯌꯥꯝ ꯑꯁ ꯈꯪꯗꯦꯗ ꯐꯨꯕꯁꯨ ꯌꯥꯝ ꯌꯥꯝ ꯀꯟꯅ ꯐꯨꯕꯁꯨ ꯉꯝꯗꯕ ꯃꯃꯥ ꯃꯄꯥꯅꯗꯤ ꯐꯑ ꯐꯣꯛꯑ ꯄ ꯍꯥꯏꯅꯤ
ꯎꯝ ꯑꯗꯣ ꯑꯩ ꯃꯣꯏꯒ ꯂꯥꯏꯔꯤꯛ ꯄꯥꯃꯤꯟꯅꯕꯗꯣ ꯌꯥꯗꯕꯒꯤꯅ ꯑꯃꯨꯛꯀ ꯃꯤ ꯑꯃꯗ ꯑꯗꯔꯤ ꯄꯥꯝꯃꯤꯗꯕ ꯑꯝ
ꯑꯁ ꯑꯩꯁꯨꯅꯦ ꯑꯩꯈꯣꯏ ꯑꯩꯈꯣꯏꯒꯤꯗ ꯃꯣꯏꯗꯣ ꯑꯗꯨꯝ ꯇꯧꯕꯤꯌꯣ ꯈꯣꯠꯄꯤ ꯨ ꯍꯥꯏꯕꯅꯦꯕꯀꯣ ꯑꯩꯅ ꯑꯁ ꯌꯥꯔꯦ ꯑꯇꯣꯞꯄꯗ ꯊꯥꯎ ꯆꯪꯉꯌꯦ ꯑꯩꯈꯣꯏꯗꯗꯤ ꯀꯤꯗꯦ ꯃꯣꯏꯗꯣ ꯍꯥꯏꯕꯒꯤꯀꯣ ꯍꯥ ꯆꯅꯤ
ꯒꯤ ꯅꯠꯇꯦꯕ ꯃꯣꯏꯣꯏꯗꯔꯤ ꯄꯥꯗꯕꯗ
ꯍꯣꯏ ꯃꯣꯏꯒꯤ ꯐꯅꯕꯅꯤꯗ ꯀꯣ ꯑꯩꯈꯣꯏꯗ ꯂꯩꯔꯒ ꯑꯗꯨꯝ ꯇꯧꯔꯒ ꯂꯩꯔꯗꯤ ꯃꯣꯏꯗꯣ ꯍꯩꯔꯔꯣꯏꯕ
ꯎꯝ
ꯑꯗꯨꯗꯤ ꯑꯩꯁꯨ ꯄꯣꯛꯈ꯭ꯔꯕꯅꯤ
ꯎꯝ
ꯈꯔ ꯀꯤꯕꯗꯤ ꯂꯩꯗ ꯃꯣꯏꯕꯨꯗꯤ ꯑꯗꯨꯝ ꯇꯥꯛꯑꯦ
ꯑꯩꯈꯣꯏ ꯑꯩꯈꯣꯏꯒ ꯇꯤꯟꯅꯗꯕ ꯃꯆꯥꯗꯨꯗꯤ ꯇꯛꯄ ꯌꯥꯏꯌꯦ ꯑꯗꯨꯕꯨ ꯑꯩꯈꯣꯏ ꯑꯩꯈꯣꯏꯅ ꯇꯤꯟꯅꯔꯒ ꯁꯥꯟꯅꯔꯒ ꯂꯩꯕꯗꯨꯗꯤ ꯇꯛꯄ ꯌꯥꯗꯦ
ꯍꯣꯏ
ꯑꯩꯗꯤ ꯏꯆꯦꯒꯤ ꯌꯨꯝꯗ ꯂꯩꯕꯅꯤꯅꯀꯣ ꯏꯆꯦꯒꯤ ꯃꯆꯥꯁꯤꯡꯗꯣ ꯑꯩꯅ ꯇꯥꯛꯄꯤꯒꯦ ꯌꯥꯗꯦꯕ
ꯍꯣꯏ ꯅꯪꯅ ꯂꯣꯏ ꯂꯧꯁꯨ ꯂꯧꯔꯛꯑꯝꯅꯤꯅꯦ ꯑꯗꯨꯕꯨ ꯅꯪꯉꯣꯟꯗꯗꯤ ꯀꯤꯔꯔꯣꯏ ꯑꯩ ꯈꯪꯗꯦ
ꯀꯤꯔꯔꯣꯏ ꯑꯩꯉꯣꯟꯗꯗꯤ ꯄꯩꯁꯥꯁꯨ ꯅꯤꯔꯛ ꯑꯩꯗꯤ ꯃꯣꯏꯗꯣ ꯂꯥꯏꯔꯛ ꯂꯥꯏꯔꯤꯛ ꯄꯥꯎ ꯍꯥꯏꯔꯗꯤ ꯅꯪ ꯀꯔꯤ ꯄꯤꯒꯦꯔꯥ ꯑꯗꯨꯃꯥꯏꯅ ꯍꯥꯏꯅꯤ
ꯑ ꯍꯣ-ꯍꯣ ꯍꯣꯛ ꯃꯁꯥꯅ ꯊꯤꯑꯝꯃꯤꯅꯦ ꯅꯪꯗꯤ
ꯑꯥ ꯅꯣꯡ ꯐꯥꯗꯣꯛ ꯌꯥꯗ꯭ꯔꯗꯤ ꯑꯁ ꯄꯩꯁꯥ ꯄꯤꯒꯦ ꯂꯥꯏꯔꯤꯛ ꯄꯥꯎꯔꯧ ꯃꯥꯏ ꯄꯥꯎꯅꯦ
ꯑꯣ.. ꯎꯄꯥꯏꯁꯨ ꯂꯩꯗꯤ ꯂꯩꯇꯦꯀꯣ ꯑꯩꯈꯣꯏ ꯁꯦ ꯍꯥꯏꯗꯤ ꯅꯨꯡꯁꯨ ꯅꯨꯡꯁꯤꯕꯅꯤꯅ
ꯑꯗꯨꯒ ꯃꯥꯏ ꯃꯆꯥꯁꯤꯡꯗꯣ ꯃꯃꯥ ꯃꯄꯥ ꯂꯩꯔꯗꯤ ꯑꯁ ꯅꯤꯡꯉꯥꯏ ꯌꯥꯝ ꯀꯟꯅ ꯇꯧꯕꯅꯤ
ꯍ -ꯍ- ꯍ- ꯍꯛ- ꯍ ꯍꯣꯏ ꯑꯁ ꯁꯤ ꯍꯣꯏꯅꯦ ꯑꯩꯈꯣꯏ ꯑꯉꯥꯡ ꯑꯃ ꯂꯩꯅꯀꯣ ꯑꯩꯅ ꯍꯥꯟꯅ ꯑꯁꯤ ꯑꯩ ꯑꯩꯒꯤ ꯏꯅꯥꯛꯇꯁꯨ ꯈꯔ ꯉꯍꯥꯛ ꯂꯩ ꯂꯥꯛꯑꯝꯃꯦꯕ ꯅꯤꯡꯉꯥꯏ ꯀꯟꯃꯟꯕꯒꯤꯀꯣ ꯃꯣꯏꯁꯨ ꯃꯆꯥꯁꯨ ꯌꯥꯝ ꯅꯨꯡꯁꯤꯕ ꯑꯗꯨꯒ ꯃꯣꯏꯁꯨ ꯑꯗꯨꯒꯤ ꯅꯤꯡꯉꯥꯏꯁꯨ ꯌꯥꯝ ꯀꯟꯈ꯭ꯔꯦꯕ ꯆꯪꯉꯣ ꯍꯦ ꯏꯅꯥꯛꯇ ꯃꯣꯏꯗꯣ ꯎꯝ.. ꯃꯆꯥꯁꯤꯡꯗꯣ ꯐꯤꯔꯣꯜ ꯈꯔ ꯋꯥꯠꯄꯒꯤ ꯄꯨꯔꯛꯀꯦ ꯍꯥꯏꯕꯅꯦꯕ
ꯎꯝ
ꯆꯪꯉꯣ ꯍꯥꯏꯕꯗꯣ ꯁꯨꯡꯌꯥ ꯌꯥꯗꯕ ꯍ-ꯍꯛ-ꯍ ꯑ ꯩꯈꯣꯏ ꯆꯪꯕ ꯌꯥꯔꯣꯏ ꯆꯪꯉꯦ
ꯑꯩꯈꯣꯏꯗ ꯂꯩ ꯑꯦ ꯆꯠꯀꯅꯤ ꯇꯧꯔꯛꯑꯅꯤ ꯑꯩꯁꯨ ꯆꯪꯕ ꯌꯥꯔꯣꯏ ꯆꯪꯕ ꯌꯥꯔꯣꯏ ꯅꯪ ꯊꯣꯛꯂꯛꯑꯣ ꯕꯖꯥꯔ ꯑꯗ ꯍꯥꯏꯑꯦ ꯑꯗꯨꯒꯤ ꯑꯩꯗ ꯑꯣꯢꯈ꯭ꯔꯝꯕꯅꯤꯅꯦ ꯎꯄꯥꯏ ꯂꯩ ꯑꯩ ꯊꯣꯛꯗꯤ ꯊꯣꯛꯅꯤꯡꯗꯕ ꯑꯗꯨ ꯑꯩꯅ ꯃꯣꯏꯗꯤ ꯍꯥꯏꯕ ꯅꯣꯏꯗꯤ ꯅꯤꯡꯉꯥꯏ ꯀꯟꯕꯒꯤ ꯅꯃꯥ ꯅꯄꯥ ꯐꯥꯎ ꯆꯪꯕ ꯀꯤꯔꯦꯅꯦ ꯍꯦ-ꯍꯦ
ꯍ-ꯍ-ꯍꯥ-ꯍꯥ ꯎꯝ...
ꯅꯨꯡꯁꯨ ꯅꯨꯡꯁꯤꯕꯀꯣ ꯑꯩꯗꯤꯅꯦ ꯑꯁ ꯌꯥꯝ ꯂꯝꯍꯦꯟꯂꯦ ꯅꯨꯄꯥ ꯃꯆꯥꯁꯤꯡꯗꯤ ꯍꯥꯏꯕ ꯉꯝꯗꯦ
ꯎꯝ ꯑꯩ ꯈꯔ ꯑꯉꯥꯡ ꯑꯣꯏꯔꯤꯀꯥꯟꯗꯀꯣ ꯑꯩꯈꯣꯏ ꯈꯨꯟꯗ ꯍꯦꯛ ꯁꯨꯇꯤ ꯂꯥꯛꯑꯗꯤ ꯑꯩꯈꯣꯏ ꯈꯨꯟꯗ ꯑ ꯑꯩꯈꯣꯏ ꯈꯨꯟꯒꯤ ꯑ ꯃꯆꯥꯁꯤꯡꯗꯣ ꯑꯩꯉꯣꯟꯗ ꯅꯪ ꯂꯥꯛꯀꯅꯦꯕ ꯑꯗꯣ ꯑꯩꯅ ꯏꯔꯣꯏ ꯏꯔꯨꯂꯨꯔꯒ ꯃꯣꯏꯗꯣ ꯐꯖꯅ ꯅꯥꯟꯅ ꯇꯧꯕꯤꯔꯅꯤ ꯑꯗꯨ ꯃꯃꯥ ꯃꯄꯥꯁꯤꯡꯁꯦ ꯌꯥꯝ ꯑꯁ ꯅꯪ ꯂꯥꯛꯑꯗꯤ ꯌꯥꯝ ꯐꯩꯌꯦ ꯑꯉꯥꯡ ꯂꯧꯕꯤꯅꯕ ꯌꯥꯝ ꯌꯥꯝ ꯅꯨꯡꯉꯥꯏꯌꯦ ꯑꯗꯨꯝ ꯍꯥꯏꯔꯕꯅꯦ
ꯑꯁ ꯅꯪꯗꯤ ꯊꯕꯛ ꯌꯥꯝ ꯐꯩꯀꯣ ꯃꯤ ꯃꯆꯥꯗꯤ
ꯑꯩ ꯂꯥꯛꯑꯗꯤ ꯑꯁ ꯀꯔꯤ ꯄꯨꯔꯛꯄ꯭ꯔ ꯑꯗꯨꯃꯥꯏꯅ ꯑꯁ ꯑꯉꯥꯡꯁꯤꯡꯗꯣ ꯂꯥꯛꯄꯅꯦ
ꯎꯝ ꯅꯨꯡꯁꯤꯌꯦꯅꯦ
ꯑꯗꯨ ꯀꯥꯟꯗꯤ ꯄꯩꯁꯥꯁꯨ ꯊꯣꯛꯇꯦ ꯈ꯭ꯔꯤꯔ ꯃꯤꯉꯥꯏ ꯂꯩꯇꯦ ꯑꯩꯈꯣꯏꯁꯨ ꯂꯥꯏꯔꯤꯛ ꯇꯝꯕ ꯆꯠꯄꯅꯤꯅꯀꯣ
ꯍꯣꯏ ꯍꯣꯏ ꯑꯁ ꯌꯥꯝ ꯇꯕꯅꯦ ꯌꯥꯝ ꯄꯤꯅꯤꯡꯉꯁꯨ ꯄꯤ ꯊꯣꯛꯄ ꯌꯥꯝ ꯉꯝꯗꯕꯗꯣ ꯂꯩꯇꯕꯗꯣ ꯌꯥꯝ ꯀꯨꯝꯍꯩꯗ ꯁꯦꯠꯄꯅꯦ
ꯎꯝ
ꯑꯈꯣꯏꯁꯨ ꯑꯗꯨꯃꯥꯏ ꯇꯧꯔꯒ ꯍꯥꯏꯗꯤ ꯑꯩꯈꯣꯏꯗꯤ ꯄꯩꯁꯥ ꯄꯥꯏꯗꯕꯅꯤꯅꯀꯣ ꯌꯥꯝ ꯂꯩꯇꯕ ꯃꯇꯥꯡꯁꯨ ꯂꯩꯌꯦꯕ ꯕ꯭ꯔꯥꯒꯤ ꯈꯛꯇꯒ ꯂꯩꯕ ꯃꯇꯥꯡ ꯌꯥꯎꯋꯦꯕꯀꯣ ꯑꯩꯈꯣꯏꯗꯁꯨ ꯑꯉꯥꯡ ꯃꯆꯥ ꯑꯃ ꯂꯩꯕ ꯀꯔꯤꯁꯨ ꯄꯨꯗꯕꯤ ꯂꯥꯛꯑꯗꯤꯀꯣ ꯃꯊꯛꯇ ꯎꯔꯗꯤ ꯌꯥꯝ ꯅꯤꯡꯉꯝꯗꯕ
ꯑꯗꯨꯝ ꯇꯧꯕꯅꯤꯗ ꯕꯗ ꯌꯥꯉꯥꯡ ꯁꯤꯖ ꯅꯨꯡꯁꯤꯕ ꯃꯆꯛꯁꯨ ꯈꯪꯉꯦꯕ ꯃꯣꯏꯗ
ꯃꯣꯏꯅ ꯃꯣꯏꯕꯨꯅꯦ ꯅꯨꯡꯁꯤꯅ ꯂꯨꯅ ꯇꯧꯕꯆꯤꯡ ꯃꯅꯥ ꯂꯥꯛꯀꯅꯤ ꯃꯣꯏꯁꯨ
ꯎꯝ ꯑꯩꯈꯣꯏꯅ ꯄꯩꯁꯥ ꯂꯩꯔꯗꯤ ꯍꯦꯛ ꯍꯦꯛ ꯑꯆꯥꯄꯣꯠ ꯂꯧꯕꯤꯕꯗꯣ ꯃꯣꯏ ꯈꯪꯕ
ꯑꯗꯣ ꯑꯉꯥꯡ ꯈꯔ ꯌꯥꯗꯕ ꯌꯥꯎꯋꯦꯀꯣ ꯑꯩꯗꯤ ꯄꯩꯁꯥ ꯄꯤꯌꯦꯦ ꯈꯪꯉꯗꯤꯀꯣ ꯑꯗꯨꯝ ꯅꯤꯕ ꯃꯤꯁꯨ ꯂꯩꯕꯅꯦ
ꯎꯝ ꯑꯩꯗꯤ ꯂꯩꯇꯕ ꯅꯨꯃꯤꯠꯇꯗꯤ ꯂꯩꯇꯦ ꯆꯠꯂꯣ ꯑꯗꯨꯃꯥꯏꯅ ꯍꯥꯏ ꯃꯅꯦ
ꯍ ꯄꯩꯁꯥꯁꯦ ꯌꯥꯝꯅ ꯀꯩꯅꯣ ꯇꯧꯕꯗꯤ ꯌꯥꯗꯦ ꯑꯉꯥꯡꯁꯤꯡꯁꯦ ꯌꯥꯝꯅ ꯄꯤꯕꯗꯤ ꯌꯥꯗꯦꯕ
ꯑ ꯏꯆꯦꯒꯤ ꯃꯆꯥꯗꯣ
ꯀꯅꯤꯕ ꯎꯝ
ꯑꯩꯉꯣꯟꯗ ꯑꯩꯒꯤ ꯄꯩꯁꯥꯒꯤ ꯊꯝꯕ ꯃꯐꯝꯗꯣ ꯃꯥ